ꯍꯥꯜꯂꯣ
ꯍꯜꯂꯣ ꯎꯝ
ꯀꯅꯥꯅꯣ ꯕꯣꯟ ꯇꯧꯔꯛꯏꯁꯤꯕꯣ ꯀꯩ ꯃꯤꯡ ꯀꯧꯒꯦ
ꯒꯦ ꯃꯤꯡ ꯅꯨꯡ ꯍꯥꯏꯕꯗꯤ ꯅꯨꯡꯉꯥꯏꯇ꯭ꯔꯦ ꯃꯤꯡ ꯍꯥꯏꯕ ꯌꯥꯗꯦ ꯅꯪ ꯑꯅꯧꯕꯔꯥ ꯑꯩꯗꯤ ꯁꯨꯝ ꯐꯣꯟ ꯇꯧꯔꯛꯄꯗꯨꯗ ꯅꯝꯕ꯭ꯔ ꯈꯪꯗꯕ ꯑꯃ ꯇꯧꯔꯛꯄꯗꯨꯗ ꯀꯃꯥꯏ ꯇꯧꯕꯅꯣꯅ ꯍꯪꯉꯛꯏꯅꯤꯅꯦ ꯑꯣ ꯅꯪ ꯑꯅꯧꯕ ꯑꯣꯏꯗꯣꯏꯔꯥ ꯑꯅꯧꯕꯅꯦ ꯑꯩꯗꯤ ꯍꯥꯟꯅ ꯈꯪꯗꯤꯌꯦ ꯑꯣ ꯑꯗꯨꯅꯅꯤꯅꯦ ꯃꯣꯏꯒꯤ ꯅꯤꯌꯣꯝꯖ‌ꯦ ꯃꯤ ꯃꯃꯤꯡ ꯄꯟꯕ ꯌꯥꯗꯕ꯫ ꯑꯗꯨꯃꯥꯏꯅ ꯆꯤꯟ ꯅꯨꯡꯊꯤꯕ ꯌꯥꯗꯕ ꯑꯗꯨꯒꯨꯝꯕ ꯈꯔ ꯂꯩ ꯍꯥꯏꯇꯥꯔꯦ꯫
ꯆꯥ ꯆꯥ ꯗꯥꯎ ꯍꯧꯖꯤꯛꯁꯦ ꯁꯥꯒꯠꯂꯛꯄꯅꯦ ꯀꯥꯡ ꯌꯥꯝ ꯆꯤꯛꯏꯅ‌ꯦ꯫ ꯀꯥꯡ ꯍꯤꯗꯥꯛ ꯑꯝꯊꯥꯔꯨꯏꯒ‌ꯦ꯫
ꯑꯩ ꯊꯥꯎ ꯊꯥꯎ ꯒꯨꯠꯅꯥꯏꯇꯣ꯫ ꯅꯥꯀꯂꯤ ꯌꯥꯝꯊꯣꯛꯄꯅꯤꯀꫭ ꯍꯧꯖꯤꯛꯀꯥꯟꯗꯤ꯫ ꯁꯤꯗꯤ ꯀꯩꯅꯣꯅꯦ ꯑꯈꯣꯏꯒꯤ ꯗꯨꯛ ꯇꯧ ꯇꯧꯕꯅꯦ ꯌꯨꯡꯅ ꯆꯥꯛꯊꯔꯛꯇꯣꯏꯅꯦꯕꯀꫭ ꯗ꯭ꯔꯥꯒꫭꯟ ꯀꯧꯋꯦꯕ꯫ ꯑꯣ ꯗ꯭ꯔꯥꯕꯣꯟ ꯑꯃ ꯅꯨꯃꯤꯠ ꯂꯩꯒꯤꯗꯨꯔꯥ ꯅꯨꯃꯤꯠ ꯂꯩ ꯃꯅꯝ ꯅꯝꯕꯗꯣ꯫ ꯑꯧ ꯃꯥꯅꯤ ꯃꯥ꯫ ꯑꯣ ꯈꯔꯗꯤ ꯇꯥꯡꯕꯅꯦ ꯃꯆꯩ ꯑꯃꯗ ꯂꯨꯄꯥ ꯆꯥꯝ ꯀꯨꯟꯂ ꯆꯥꯝ ꯀꯨꯟꯊ꯭ꯔꯥꯔ ꯄꯤꯕꯗꯣ꯫ ꯍꫭꯏ ꯑꯇꯥꯡꯕ ꯉꯥꯛꯇꯅꯤ ꯁꯤꯟꯅꯔꯤꯁꯤ ꯎꯝ ꯎꯝ ꯎꯝ꯫ ꯁ‌ꯦꯟꯗꯤ ꯂꯩꯇ꯭ꯔꯥ ꯄꫭꯠꯅꯤꯗ ꯍꯣꯏꯅꯦ ꯁꯦꯜ ꯑꯗꯨ ꯅꯨꯡꯉꯥꯏꯅ ꯍꯤꯡꯗꯣꯛꯄꯤꯗꯣ꯫ ꯑꯣ ꯑꯔꯩꯕꯥ ꯈꯔꯅ ꯇ‌ꯦꯛ‌ ꯇ‌ꯦꯛ ꯍꯣꯏ ꯃꯤꯉꯣꯟꯗꯒꯩ ꯄꯨꯔꯒ ꯑꯃꯨꯛ ꯑꯃꯨꯛꯀ ꯍ‌ꯦꯟ ꯅꯨꯡꯉꯥꯏ ꯍꯤꯡꯗꯣꯛꯄꯤ꯫
ꯍꯣꯏ ꯍꯣꯏ꯫
꯫ ꯃꯣꯏ ꯐꫭꯟ ꯋꯥꯔꯤ ꯁꯥꯟꯅꯕꯁꯤꯅꯀꯣ ꯎꯝ ꯅꯥꯀꯣꯡ ꯊꯥꯒꯜꯂ ꯃꯝꯒꯤꯗꯝꯅꯤꯅ ꯇꯠꯂ‌ꯦ꯫ ꯅ ꯅꯝꯁꯤꯟꯗꯅ ꯀꯥꯏ ꯀꯔꯥꯏ ꯄꯥꯎꯆꯪ ꯆꯪꯉꯦꯕ ꯃꯤꯉꯣꯟꯗ ꯐꯣꯟ ꯇꯧꯖ꯫ ꯄꯋꯥꯔ ꯕꯇꯟꯗꯨꯗ ꯄꯠꯂꯣ ꯅꯝꯖꯤꯜꯂ ꯃꯨꯊꯠꯂꯣ ꯑꯗꯨꯅ ꯐꯕꯅꯦ꯫ ꯑꯗꯨꯁꯨ ꯌꯥꯌ꯭ꯔꫭ ꯌꯥꯕꯅꯦ ꯄꯋꯔ ꯕꯇꯟ ꯃꯊꯠꯂꯣ ꯑꯗꯨꯒ ꯇꯧꯔꯣ꯫
ꯑꯁ꯫
ꯑꯗꯨ ꯌꯥꯕꯅꯤ꯫ ꯑꯩ ꯈꯛ ꯀꯨꯏꯔꯦ ꯑꯥ ꯍꯩꯗꯕ ꯂꯝꯗ ꯑꯣ ꯑꯩ ꯂꯥꯛꯄꯅꯤꯅ ꯑꯗꯨꯒꯨꯝꯕꯗꯨ ꯈꯪꯗꯦ꯫ ꯑꯣ ꯑꯩ ꯈꯔ ꯀꯨꯏꯔꯕꯗꯨꯅ ꯈꯤꯇꯪ ꯑꯦꯛꯁꯄꯤꯔꯤꯌꯦꯟꯁꯇꯣ꯫ ꯀꯔ ꯂꯩꯔꯗ꯫ ꯀꯁ ꯁꯥꯒ ꯁꯥꯕꯁꯤꯗ ꯀꯔꯤ ꯍꯦꯟꯖꯥꯡ ꯀꯃꯥꯏꯟ ꯇꯧꯕ꯫ ꯆꯥꯛ ꯌꯦꯟꯁꯥꯡ ꯍꯧꯖꯤꯛꯁꯦ ꯏꯆꯝ ꯆꯝꯅ ꯀꯩꯅꯣ ꯇꯧꯋꯦ꯫ ꯏꯔꯣꯝꯕꯝ ꯀꯥꯡꯉꯧꯑꯝ ꯊꯧꯕ ꯍꯥꯎꯏ ꯀꯥꯡꯉꯧꯑꯝ ꯆꯝꯗꫭꯡꯑꯝ ꯇꯧꯕ ꯍꯥꯎꯏ ꯫ ꯑꯣ ꯆꯥꯗꯧꯕꯨꯗꯤ ꯀꯨꯏꯔꯦ꯫ ꯑꯣ ꯀꯔꯤ ꯃꯄꯥꯟꯒꯤ ꯑꯆꯥꯄꯣꯠ ꯉꯥꯛꯇ ꯑꯣꯏꯅ ꯆꯥ ꯂꯩꯔꯕ꯫ ꯍꯥꯏꯗꯤ ꯆꯦꯜꯂꯒ ꯆꯥꯕꯤꯗꯣ ꯑꯗꯨ ꯇꯧ ꯂꯩꯔꯕꯣ꯫ ꯑꯗꯨꯃꯛꯁꯨ ꯇꯧꯗꯦꯗ꯫ ꯑꫭ ꯈꫭꯏ ꯁꯨꯋꯥꯏꯗꯕꯨ ꯀꯔꯤ ꯃꯄꯥꯟꯒꯤ ꯑꯆꯥꯄꫭꯠ ꯆ‌ꯦꯜꯂꯨꯗꫭꯏꯅꫭ꯫ ꯑꯣ ꯍꯟꯗꯛꯇ ꯑꯩꯅ ꯅꯨꯄꯥ ꯑꯝꯕꯨꯗꯤ ꯇꯥꯏ꯫ ꯑꯣꯀ ꯊꯣꯡꯉꯒꯀꫭ ꯁꯥ ꯊꫭꯡꯕ ꯑꫭꯏꯔꫭ ꯈꫭꯏꯒꯤ꯫ ꯑꯈꯣꯏ ꯑꯣꯔꯗꯔ ꯇꯧꯕ ꯌꯥꯏꯒꯅ ꯃꯥꯏꯔꯦꯟ ꯊꯣꯡꯉ‌ꯦꯒ ꯍꯥꯏ ꯃꯥꯏꯗꯣ ꯑꫭ ꯆ‌ꯦꯛꯂ ꯄꯥꯏꯕꯤꯗꫭ꯫
ꯑꯣ꯫
ꯃꯥꯏ ꯅꯤꯛ ꯅ‌ꯦꯝꯒꯁꯦ ꯑꯗꯨꯃꯥꯏꯅ ꯂꯩꯕ꯭ꯔꯥ ꯎꯝ ꯂꯩꯕꯅꯤ꯫ ꯃꯃꯤꯡꯗꯣ ꯑꯈꯣꯏꯒꯤ ꯐꯣꯟꯗ ꯀꯩꯗ ꯑꯗꯨꯝ ꯊꯥꯒꯠꯂꯛꯄꯗꯣ꯫
ꯎꯝ꯫
ꯑꯩꯗꯤ ꯀꯌꯥꯕꯨ ꯍꯥꯎꯗꯧ ꯃꯥꯟꯗꯦꯗ ꯃꯥꯒꯤ ꯆꯥꯛ ꯌꯦꯟꯁꯥꯡꯗꯣ꯫ ꯍꯦꯟꯖꯥꯡꯗꯣ ꯃꯤꯅꯕꯨꯗꯤ ꯁꯨꯝ ꯇꯥꯕꯩ ꯋꯥꯅꯤꯅ ꯎꯝ ꯃꯤꯅꯕꯨꯗꯤ꯫ ꯀꯩꯅꯣ ꯇꯧꯅꯕ ꯍꯥꯏꯇꯥꯔꯦ ꯑꯗꯨꯝ ꯃꯤ ꯃꯤ ꯄꯥꯝꯕꯅꯤꯗꯀꯣ꯫ ꯫ ꯑꯗꫭ ꯈꯪꯗ‌ꯦ ꯃꯤꯅ ꯋꯥꯔꯤ ꯁꯥꯟꯅꯕꯗꯗꯤ ꯃꯈꯣꯟ ꯇꯥꯟꯅꯗꯦꯒ ꯑꯝꯍꯥꯏꯅꯩ ꯁꯤꯗꯤ ꯃꯈꯣꯟ ꯌꯥꯝ ꯁꯦꯡ ꯇꯥꯏ꯫ ꯫ ꯑꯥ ꯇꯥꯟꯅꯗꯕꯤꯗꯣ ꯑꯩꯅ ꯈꯟꯕꯗ ꯅꯦꯠ ꯅꯨꯡꯉꯥꯏꯇꯕꯒꯤ ꯑꯣꯏꯔꯝꯕ ꯌꯥꯏ ꯅꯠꯇ꯭ꯔꯒ꯫ ꯁꯥꯔꯚꯔ ꯅꯨꯡꯉꯥꯏꯇꯕꯒꯤ ꯑꯣꯏꯔꯝꯕꯁꯨ ꯌꯥꯏ ꯑꯣ ꯑꯗꯨ ꯅꯪ ꯏꯌꯥꯔꯄꯤꯁꯇ ꯍꯥꯞꯄ꯭ꯔꯣ꯫ ꯏꯌꯥꯔꯄꯤꯁ ꯍꯥꯞꯇꯦ꯫ ꯅꯨꯡꯉꯥꯏꯇ꯭ꯔꯥꯕ ꯑꯩ ꯉꯥꯡꯕꯁꯦ ꯑꯥ ꯏꯁꯥꯅ ꯑꯃꯨꯛ ꯇꯥꯕ ꯃꯥꯜꯂꯦ꯫ ꯑꯣ ꯑꯗꯨ ꯑꯃꯨꯃꯨꯛ ꯇꯧꯒ ꯍꯥꯏꯗꯤ ꯐꯣꯟ ꯐꯣꯟꯅ ꯄꯨꯕꯅꯦꯕꯀꯣ꯫
ꯎꯝ
ꯑꯣ ꯑꯗꯨꯃꯥꯏꯅ ꯇꯧꯕ ꯌꯥꯎꯕꯅꯦ ꯑꯗꯨꯗꯤ ꯁꯤꯗꯤ ꯍꯌꯦꯡ ꯑꯃꯨꯛ
ꯃꯈꯣꯏ ꯑꯅꯤ
ꯈꯣꯏ ꯑꯅꯤ ꯆꯠ ꯂꯣꯏꯗ꯭ꯔꯥ ꯆꯠꯂꯣꯏꯗ ꯀꯩꯁꯨ ꯑꯃꯇꯪ ꯆꯠꯄꯅꯦ ꯅꯪꯅ ꯇꯥꯔꯤꯕ ꯄꯣꯠꯇꯣ ꯅꯪꯉꯣꯟꯗ ꯑꯃꯨꯛ ꯍꯜꯂꯛꯏ ꯄꯣꯠꯇꯣ ꯑꯗꯨ ꯆꯠꯄ ꯑꯃ ꯅꯠꯇ꯭ꯔꯒ ꯅꯪꯅ ꯉꯥꯡꯉꯤꯗꯨ ꯆꯠꯈꯤꯕ ꯑꯃ ꯑꯗꯨꯃꯥꯏꯅ ꯑꯃꯈꯛ ꯆꯠꯇꯣꯏ ꯑꯣꯏꯔꯝꯒꯅꯤ ꯑꯅꯤꯃꯛꯇꯤ ꯆꯠꯇꯧ ꯃꯥꯟꯗꯦ ꯑꯃꯈꯛ ꯆꯠꯂꯗꯤ ꯐꯩꯌꯦ ꯑꯅꯤ ꯆꯠꯂꯗꯤ ꯑꯃꯨꯛ ꯐꯣꯟ ꯇꯥꯕꯝ ꯈꯪꯗꯦ ꯇꯧꯗꯣꯏꯅꯦ ꯍꯣꯏ ꯑꯇꯥꯕ ꯃꯤꯗꯨꯅ ꯅꯨꯡꯉꯥꯏꯔꯣꯏꯗꯣꯏꯅꯤꯅ
ꯎꯝ
ꯎꯝ ꯍꯌꯦꯡ ꯑꯗꯨꯗꯤ ꯇꯥꯔꯒ ꯈꯣꯠꯄ ꯌꯥꯗꯦ ꯈꯣꯠꯇꯦꯅ ꯇꯧꯔꯛꯛꯇꯣꯏꯅꯦꯕ ꯑꯃꯨꯛ ꯍꯣꯏꯅꯦ ꯑꯗꯨꯒꯨꯝꯕ ꯈꯔ ꯂꯥꯛꯄꯁꯤꯗꯤ ꯍꯣꯏ ꯈꯪꯗꯦꯅ ꯆꯞ ꯆꯥꯕ ꯑꯗꯨꯃꯛ ꯌꯧꯅꯗꯤ ꯑꯩꯈꯣꯏꯁꯨ
ꯑꯣ ꯉꯁꯥꯏ ꯑꯩꯈꯣꯏꯒꯤ ꯏꯟꯁꯇ꯭ꯔꯛꯁꯟꯒꯗꯣ ꯍꯥꯏꯐꯦꯠ ꯄꯥꯀꯥꯟꯗꯗꯤ ꯃꯌꯦꯛꯁꯦꯡꯅ ꯉꯥꯡꯉꯨ ꯈꯣꯠꯂꯨꯀꯅ ꯍꯥꯏꯍꯧꯌꯦꯕ ꯎꯝ ꯌꯥꯗꯦꯒꯅ ꯍꯣꯏ ꯑꯗꯒꯤ ꯁꯥꯟꯅꯔꯤꯕꯁꯦ ꯑꯩꯈꯣꯏꯅꯤ ꯅꯪꯅ ꯀꯣꯜ ꯇꯧꯔꯑꯦ ꯍꯥꯏꯔꯦ ꯑꯩꯅ ꯄꯥꯏꯔꯤꯅꯤꯗꯅ ꯎꯝ ꯁꯤ ꯅꯠꯇꯕ ꯑꯇꯣꯞꯄ ꯃꯔꯛꯇ ꯃꯤ ꯑꯃ ꯃꯈꯣꯟ ꯌꯥꯎꯔꯛꯑꯒꯗꯤ
ꯑꯗꯨꯁꯨ ꯌꯥꯗꯦꯒꯥꯅ
ꯍꯣꯏ ꯅꯤꯌꯣꯝꯕꯗꯤ ꯈꯔ ꯂꯩꯕꯖꯥꯠꯅꯤ ꯅꯈꯣꯏꯅ ꯀꯥꯏꯗꯅ ꯑꯗꯨꯝ ꯆꯨꯝꯅ ꯑꯗꯨꯝ ꯁꯥꯟꯅꯔ ꯂꯣꯏꯔꯦꯗ ꯀꯩꯁꯨ ꯃꯤꯅꯁꯨ ꯀꯩꯗꯧꯕꯩ ꯀꯠꯊꯠꯂꯛꯀꯅꯤ ꯍꯦꯛꯇ ꯃꯤꯁꯨ ꯀꯠꯊꯠꯅꯝꯡ ꯄꯣꯟꯗꯦꯕꯀꯣ ꯇꯥꯈꯤꯗ꯭ꯔꯦꯕꯣ ꯑꯃꯨꯛ ꯈꯤꯇꯪ ꯅꯨꯡꯉꯥꯏꯇꯕ ꯃꯥꯜꯂꯦ ꯇꯥꯔꯦ ꯇꯥꯔꯦ ꯃꯣꯏꯗꯤ ꯁꯨꯃꯥꯏꯅ ꯑꯃꯨꯃꯨꯛ ꯇꯥꯗꯕꯁꯦ ꯅꯦꯠꯅ ꯅꯠꯇꯦꯕ ꯁꯤ ꯑꯣ ꯃꯣꯏ ꯁꯥꯏꯕꯔ ꯄꯣꯕꯂꯦꯝ ꯑꯣꯏꯗꯣꯏꯅꯤꯅꯦ ꯃꯥꯅꯦ ꯃꯥꯅꯦ
ꯎ ꯑꯗꯣ ꯑꯩꯅ ꯌꯥꯝ ꯌꯥꯎꯔꯦ ꯀꯥꯟꯅ ꯑꯃꯨꯛ ꯀꯛꯊꯠ ꯇꯣꯏ ꯖꯥꯔꯥ ꯎꯝ ꯑꯩꯅ ꯈꯜꯂꯤ ꯁꯨꯃꯥꯏꯅ ꯑꯩꯈꯣꯏꯒꯤ ꯃꯣꯏꯅ ꯌꯥꯗꯕꯒꯤ ꯂꯦꯞꯄ ꯂꯩꯕꯁꯦ
ꯎꯝ
ꯑꯣ ꯁꯤꯗ ꯀꯠꯊꯠꯂꯛꯀꯗ꯭ꯔꯥ ꯁꯤꯅꯤ ꯂꯦꯞꯄꯤꯉꯩꯁꯤꯗ ꯑꯦ ꯃꯣꯏꯁꯦ ꯇꯨꯃꯤꯟꯅ ꯂꯩꯈ꯭ꯔꯦ ꯍꯥꯏꯔꯒꯀꯣ
ꯎꯝ
ꯑꯝ ꯌꯥꯗꯕꯁꯦ ꯌꯥꯝ ꯀꯨꯏꯅ ꯌꯥꯗꯕꯁꯨ ꯌꯥꯎꯋꯦꯕ ꯁꯤꯦꯀꯦꯟ ꯀꯨꯟꯃꯨꯛ ꯀꯥꯏꯃꯨꯛ ꯑꯣ ꯑꯗ ꯀꯛꯈꯤꯕꯁꯨ ꯌꯥꯎꯔꯝꯗꯣꯏꯅꯤꯉꯣ
ꯍꯣꯏ ꯑꯗꯨꯃꯥꯏꯅ ꯇꯥꯟꯅꯗꯕꯗꯨꯗ ꯃꯣꯏꯁꯦ ꯁꯥꯟꯅꯗ꯭ꯔ ꯃꯥꯜꯂꯦꯅ ꯀꯛꯊꯠꯈꯤꯕꯁꯨ ꯌꯥꯎꯔꯝꯕ ꯌꯥꯏ
ꯑꯣ
ꯍꯥꯥꯁꯨ ꯋꯥꯔꯜ ꯀꯄ ꯀ ꯌꯦꯡꯕ꯭ꯔꯣ ꯃꯤ ꯖꯣꯜ ꯌꯥꯝ ꯇꯧꯏꯅ ꯑꯁ ꯋꯥꯜ ꯀꯞꯇꯤ ꯋꯥꯜ ꯀꯞ ꯌꯦꯡꯕꯗ ꯇꯨꯗ꯭ꯔꯦ ꯍꯧꯖꯤꯛꯀꯥꯟꯗꯤ ꯒꯤ ꯂꯝꯗ ꯇꯧꯕꯗꯣ ꯑꯩꯈꯣꯏ ꯁꯣꯝꯗ ꯑꯣꯟ ꯍꯧꯔꯛ ꯀꯥꯟꯗꯗꯤ ꯑꯍꯤꯡ ꯅꯣꯡꯌꯥꯏꯗ ꯈꯔ ꯇꯥ ꯑꯁ ꯐꯔꯛ ꯇꯥꯔꯦꯕ ꯍꯣꯏ ꯑꯩꯈꯣꯏꯗꯤ ꯈꯔ ꯀꯥ ꯍꯦꯟꯅ ꯄꯥꯝꯖꯩꯌꯦꯕ ꯑꯗꯨꯒꯨꯝꯕꯗꯣ
ꯑꯥ
ꯑꯥ ꯑꯗꯨꯅ ꯂꯦꯞꯇꯦ ꯅꯣꯡꯕꯧ ꯌꯦꯡꯗꯕ ꯌꯥꯎꯗꯦ ꯍꯥꯏꯇꯥꯔꯦ ꯁꯥꯟꯅꯩ ꯃꯌꯥꯝꯗꯣ ꯑꯣ ꯑꯣ ꯅꯪꯗꯤ ꯀꯔꯤ ꯀꯅꯥꯏ ꯐꯦꯅꯣ ꯑꯩꯖꯦ ꯈꯣꯏꯒꯤ ꯑ ꯑꯥ ꯇꯣꯡ ꯈ꯭ꯔꯨꯁꯅ ꯑꯃ ꯌꯥꯎꯕꯗꯣ ꯇꯣꯡ ꯈ꯭ꯔꯨꯁ ꯅꯠꯇꯦ ꯇꯣꯡꯀꯨꯔꯁ ꯍꯥꯏꯕ꯭ꯔ ꯃꯥꯒꯤ ꯐꯦꯟ ꯑꯣꯏꯗꯅꯦ ꯑꯩ ꯃꯥꯒꯤ ꯐꯦꯟ ꯑꯣꯏꯗꯅꯤ ꯑꯣ ꯇꯣꯡꯀꯔꯨꯁ ꯍꯥꯏꯗꯤ ꯑꯦꯁꯣꯔ ꯂꯩꯅꯔꯒ ꯁꯥꯟꯅꯕꯅ ꯑ ꯇꯣꯡꯀ꯭ꯔꯨꯁꯅ ꯑꯃ ꯄꯣꯔꯇꯨꯒꯥꯜꯒꯤ ꯑꯃ ꯂꯩꯕꯅꯦ ꯑꯗꯨꯒꯤ ꯐꯦꯟ ꯑꯣꯏꯗꯣꯏꯅꯦ ꯑꯩꯁꯦ ꯑꯣ ꯄ꯭ꯔꯣꯇꯨꯒꯣꯜꯒꯤꯗꯗꯤ ꯀꯌꯥ ꯕꯣꯟ ꯐꯖꯗꯦ ꯍꯥꯏ ꯍꯟꯗꯛ ꯑ ꯄꯣꯔꯇꯨꯒꯜ ꯌꯥꯗꯦ ꯑꯩ ꯁꯨꯝ ꯃꯤꯁꯛꯇꯣꯥ ꯄꯥꯝꯕꯒꯤ ꯁꯨꯝ ꯀꯩꯅꯣꯒꯤ ꯇꯧꯕ ꯋꯥꯅꯤꯗ ꯑꯗꯨꯒ ꯑꯈꯣꯏꯒꯤ ꯑꯩꯅ ꯄꯥꯝꯖꯕ ꯇꯤꯝ ꯍꯥꯏꯔꯒꯗꯤ ꯐ꯭ꯔꯥꯟꯁ ꯑꯗꯨꯃꯥꯏꯅ ꯃꯥꯅ ꯂꯧꯗꯧ ꯃꯥꯜꯂꯦ ꯎ ꯗꯨꯔꯥꯟ ꯀꯞ ꯀꯥꯏꯗꯨꯗꯤ ꯌꯦꯡꯕ꯭ꯔꯣ ꯌꯦꯡꯉꯤ ꯃꯅꯤꯄꯨꯔꯗ ꯂꯥꯛꯄꯗꯣ ꯃꯅꯤꯄꯨꯔꯗ ꯑꯃꯨꯛ ꯂꯥꯛꯄ ꯀꯥꯟꯗ ꯌꯦꯡꯉꯤꯗ ꯚꯤ ꯑꯥꯏ ꯄꯤꯒꯤ ꯁꯤꯠ ꯀꯛꯊꯣꯛꯑꯒꯀꯣ ꯑꯣ ꯂꯨꯄꯥ ꯂꯤꯁꯤꯡ ꯑꯃꯅꯤ ꯊꯤꯗꯣꯛꯄ ꯃꯅꯤꯄꯨꯔ ꯌꯥꯝ ꯌꯥꯎꯗꯧꯔꯤꯅꯤ ꯇꯤꯝ ꯑꯣ ꯃꯩꯇꯩ ꯃꯆꯥ ꯑꯣ ꯇꯤꯝꯗ ꯑꯣꯏꯅ
ꯍꯣ ꯍꯣꯏ
ꯍꯣꯏ ꯃꯣꯏ ꯅꯦꯔꯣꯀꯥ ꯅꯨꯡꯀꯥ ꯑꯗꯨꯒꯨꯝꯕ ꯑꯣ ꯑꯗꯨꯇ ꯅꯠꯇꯅ ꯍꯥꯟꯅ ꯃꯃꯤꯡ ꯇꯥꯗꯕ ꯁꯨ ꯇꯥꯔꯅꯤꯅ ꯈꯣꯏꯒꯤ ꯀꯔꯤ ꯔꯤꯡꯗꯥ ꯑꯦꯞꯁꯤ ꯑꯦꯞ ꯁꯤ ꯍꯥꯏꯕ ꯑꯝ ꯂꯩꯕꯗꯣ ꯑꯣ ꯑꯗꯨꯒꯁꯤ ꯗꯨꯔꯥꯟ ꯌꯥꯎꯔꯅꯤ ꯍꯥꯏꯕꯒꯤ ꯄꯥꯎ ꯕꯣꯜꯗꯤ ꯃꯩꯇꯩ ꯃꯆꯥꯅ ꯌꯥꯝ ꯍꯩꯕꯅꯤꯗ ꯍꯩ ꯍꯩꯕꯌꯥꯝ ꯌꯥꯝ ꯂꯩꯕꯅꯦꯕ ꯃꯩꯇꯩ ꯃꯆꯥ ꯅꯪ ꯑꯗꯨ ꯈꯪꯗꯦꯗ ꯑꯩꯈꯣꯏ ꯏꯟꯗꯤꯌꯥꯒꯤ ꯑꯣꯏꯅꯗꯤ ꯕꯣꯜꯒ ꯀꯔꯤꯀꯦꯠꯀꯥ ꯌꯦꯡꯅꯔꯨꯕ ꯀꯥꯟꯗ ꯎꯝ ꯀ꯭ꯔꯤꯛꯀꯦꯠꯇꯅ ꯍꯦꯟꯅ ꯀꯩꯅꯣ ꯇꯧꯕꯣꯏ ꯅꯤꯡ ꯑꯥ ꯀꯔꯤꯀꯦꯠꯇꯤ ꯑꯗꯨꯕꯨꯗꯤ ꯀ꯭ꯔꯤꯛꯀꯦꯠꯁꯤꯗꯤ ꯃꯤ ꯑꯁꯨꯝ ꯃꯄꯥꯟ ꯂꯝꯗ ꯑꯉꯥꯡꯁꯤꯡꯁꯦ ꯍꯦꯛ ꯄꯣꯛꯂꯛꯄꯗꯒꯤ ꯑꯗꯨꯝ ꯒ꯭ꯌꯥꯟ ꯇꯥꯔꯛꯄꯗꯒꯤ ꯕꯦꯠ ꯑꯃꯒ ꯕꯣꯜ ꯑꯃꯒ ꯕꯖꯥꯔꯗ ꯊꯣꯛꯑꯒ ꯑꯗꯨꯝ ꯄꯪꯁꯥ ꯁꯥꯔ ꯂꯩꯕ ꯄꯣꯠꯅꯤꯗꯅꯀꯣ
ꯎꯝ
ꯎꯝ ꯑꯗꯨꯅ ꯀ꯭ꯔꯤꯛꯀꯦꯠꯇꯤ ꯃꯣꯏ ꯑꯗꯨꯝ ꯀ꯭ꯔꯤꯀꯦꯠꯇꯅꯗꯤ ꯑꯗꯨꯝ ꯍꯦꯜꯂꯅꯤꯗ ꯑꯩꯈꯣꯏ ꯁꯣꯝꯗꯗꯤ ꯕꯣꯜꯁꯦ ꯑꯗꯨꯝ ꯀꯩꯅꯣ ꯇꯧꯔꯦꯗ ꯂꯥꯏꯔꯛ ꯈꯨꯨꯜꯂꯛꯈꯤ ꯇꯥꯔꯇꯣꯛꯑꯦ ꯎꯝ ꯍꯥꯏꯗꯤ ꯃꯃꯥꯡ ꯑꯩꯈꯣꯏꯒꯤ ꯃꯅꯤꯄꯨꯔꯒꯤ ꯑꯐꯥꯎꯕ ꯕꯣꯛꯁꯔ ꯑꯃ ꯂꯩꯗꯅ ꯃꯥꯒꯤ ꯈꯥꯏꯅꯕꯩ ꯋꯥꯔꯤꯗꯒꯁꯨ ꯃꯥꯏ ꯅꯨꯄꯥꯗꯣ ꯂꯩꯔꯛ ꯈꯨꯨꯜꯂꯛꯀꯤ ꯒꯦꯝ ꯄꯛꯁꯠ ꯈꯣꯏꯒꯤ ꯕꯣꯜ ꯄꯁꯥ ꯁꯥꯟꯅ ꯂꯩꯕ ꯅꯨꯄꯥꯅꯤ ꯂꯨꯄꯥꯝ ꯑꯝ ꯇꯥꯟꯗꯦ ꯑꯣ ꯅꯨꯄꯤꯅ ꯇꯥꯟꯕ ꯆꯥꯔ ꯐꯝꯃꯒ ꯂꯩꯕ ꯊꯕꯛ ꯁꯨꯅꯤꯡꯗꯕ ꯃꯤꯅꯦꯒ ꯍꯥꯏꯕꯗꯣ ꯍꯣꯏꯅꯦ ꯗꯨꯃꯥꯏ ꯍꯥꯏꯕꯤꯕꯖꯨ ꯌꯥꯎꯏ ꯍꯣꯏꯅꯦ ꯌꯥꯝ ꯅꯨꯡꯉꯥꯏꯒꯤꯗꯦ ꯍꯥꯏꯕ ꯃꯆꯥꯖꯤꯡꯗꯣ ꯌꯦꯡꯉꯨ ꯑꯗꯩ ꯃꯥꯅ ꯀꯦꯔꯤꯌꯔ ꯑꯃ ꯆꯠꯂꯤꯗꯣ ꯁꯞꯄꯣꯔꯠ ꯇꯧꯔꯤꯅꯦꯕ ꯅꯨꯄꯥꯗꯨꯒꯤ ꯀꯅꯥꯒꯨꯝꯕ ꯑꯝꯕꯧ ꯀꯩꯅꯣ ꯇꯧꯖꯕ ꯅꯠꯇꯦ ꯅꯨꯄꯥꯒꯤ ꯊꯕꯥꯜ ꯌꯥꯝ ꯆꯥꯎ ꯌꯥꯎꯔꯤꯅꯤꯗ
ꯀꯩ
ꯃꯣꯏꯅ ꯁꯨꯝ ꯁꯤꯡꯊꯥꯅꯕꯤꯗꯕ ꯍꯥꯏꯒꯗ꯭ꯔꯥ ꯍꯥꯏꯗꯤ ꯇꯧꯔꯤ ꯄꯣꯠꯇꯣ ꯃꯥꯅ ꯍꯦꯜꯂꯕꯅꯤꯅ ꯃꯥꯅꯗꯤ ꯈꯔ ꯍꯦꯜꯂꯦꯗꯅꯀꯣ ꯑꯗꯨꯅ ꯋꯥꯗꯣ ꯃꯥꯅ ꯆꯥꯎꯅ ꯉꯥꯡꯕꯒꯤ ꯃꯑꯣꯡꯗꯤ ꯇꯧꯋꯤꯗ ꯍꯣꯏ ꯑꯗꯨꯕꯨꯗꯤ ꯑꯃꯗꯨꯅ ꯃꯥꯂꯦꯝꯒꯤ ꯊꯥꯛꯇ ꯃꯃꯤꯡ ꯂꯩꯔꯛꯄꯅꯤꯅ ꯐꯅ ꯉꯥꯡꯉꯥ ꯆꯨꯝꯕꯣꯏꯗ ꯅꯤꯡꯕꯗꯣ ꯑꯗꯩ ꯃꯥꯏ ꯅꯨꯄꯥ ꯑꯗꯨ ꯅꯤꯁꯥ ꯄꯨꯁꯥ ꯈꯔ ꯆꯥ ꯄꯂꯩ ꯂꯩꯕ ꯖꯥꯠꯅꯤ ꯑꯥ ꯅꯤꯁꯥ ꯄꯨꯁꯥ ꯆꯥꯕ ꯀꯩꯗꯧꯕꯗꯦ ꯍꯣꯏ ꯃꯥꯂꯦꯝ ꯁꯪꯁꯥꯔꯁꯤꯗꯤ ꯂꯣꯏꯔꯦ ꯍꯥꯏꯕꯤꯕ ꯅꯠꯇꯦ
ꯎꯝ
ꯎ ꯆꯨꯝꯅ ꯂꯧꯕꯤꯗꯦꯕ ꯐꯠꯇꯅꯗ ꯂꯧꯕꯤꯕꯗꯣ
ꯎꯝ ꯅꯪ ꯅꯪꯒꯤꯗꯤ
ꯅꯪ ꯅꯤꯁꯥ ꯄꯨꯁꯥꯖꯤ ꯁꯤꯖꯤꯟꯅꯕꯔꯣ ꯀꯃꯥꯏ ꯇꯧꯒꯦ ꯑꯥ ꯑꯩꯗꯤ ꯄꯨꯟꯁꯤꯁꯤꯗ ꯑꯗꯨꯒꯨꯝꯕꯗ ꯇꯁꯦꯡꯅ ꯁꯤꯖꯤꯟꯅꯔꯛꯇꯦꯕꯣ ꯀ꯭ꯋꯥ ꯆꯨꯔꯨꯞ ꯐꯥꯎ ꯇꯪꯉꯛꯇꯦ ꯍꯥꯏꯇꯥꯔꯦ ꯁꯦꯡꯅ ꯍꯥꯏꯔꯗꯤ ꯉꯁꯤ ꯑꯗꯨꯗꯤ ꯌꯥꯝ ꯃꯥꯟꯅꯔꯑꯦ ꯑꯣ
ꯑꯈꯣꯏꯖꯨ ꯊꯥꯏꯅ ꯃꯤꯊꯥꯏ
ꯊꯥꯏꯗꯒ ꯌꯥꯎꯕ ꯑꯅꯄꯤꯗꯣ ꯑꯗꯨꯒ ꯅꯄꯥꯛꯛꯄ ꯅꯠꯇꯦ ꯀꯦꯟꯁꯔ ꯅꯥꯏ ꯅꯥꯅ ꯍꯥꯏꯅꯕꯗꯣ ꯃꯌꯥꯝꯅ ꯑꯣ ꯑꯁ ꯑꯩꯈꯣꯏꯖꯨꯅꯤꯅꯦ ꯃꯇꯝꯗꯨꯗ ꯑꯩꯈꯣꯏꯒꯤ ꯊꯥꯏꯅ ꯃꯇꯝꯗ ꯒꯣꯜꯗꯤꯅ ꯑꯃ ꯊꯣꯛꯄꯗꯣ
ꯎꯝ
ꯑꯗꯨꯒꯗꯣ ꯑꯩꯈꯣꯏ ꯆꯥꯔꯛꯄꯣꯟꯇꯦ ꯑꯗꯨꯕꯃ ꯆꯥꯔꯛꯄꯣꯟꯇꯦꯗ ꯃꯁꯥꯒꯤ ꯑꯣꯏꯅ ꯑꯩꯈꯣꯏꯒꯤ ꯀꯩꯅꯣ ꯇꯧꯕ ꯍꯥꯏꯇꯥꯔꯦ ꯏꯁꯥꯅ ꯆꯥꯔꯣꯏꯅ ꯈꯟꯕꯩ ꯅꯠꯇꯕ ꯃꯁꯥꯒꯤ ꯑꯣꯏꯅ ꯆꯥꯅꯤꯡꯉꯛꯇꯕ ꯍꯥꯏꯇꯥꯔꯦ ꯏꯁꯥꯖꯤꯗ ꯑꯗꯨꯝ ꯄꯣꯛꯆꯔꯛꯄ ꯍꯥꯏꯇꯥꯔꯦ ꯍꯧꯖꯤꯛꯀꯥꯟ ꯅꯍꯥꯖꯤꯡ ꯌꯥꯝꯅ ꯇꯧꯅꯩꯗꯅꯀꯣ
ꯑꯁ ꯈꯪꯗꯦꯗ ꯇꯧꯔꯤꯖꯦ
ꯇꯧꯔꯤꯖꯦ
ꯍꯧꯖꯤꯁꯤ ꯃꯔꯣꯟꯃꯥ
ꯅꯨꯡꯗꯥꯡꯒ ꯇꯥꯁꯜꯂꯛꯄꯁꯤꯗꯅꯦ ꯀꯥꯡꯖꯤꯅ ꯀꯥꯡ ꯀꯩꯅꯣ ꯃꯆꯨ ꯑꯃ ꯊꯣꯛꯏꯅꯦ ꯍꯪꯒꯥꯄꯥꯥꯟ ꯃꯆꯨ ꯎꯔꯕ ꯍꯟꯗꯛꯇꯤ ꯖꯥ ꯖꯦꯥ ꯌꯥꯝ ꯃꯨꯈꯔꯤꯅꯦ ꯀꯥꯡꯁꯦ ꯑꯩꯈꯣꯏꯒꯤ ꯆꯥꯎꯁꯦ ꯍꯖꯤꯡꯃꯨꯛ ꯆꯥꯎꯋꯦ ꯀꯥꯡꯁꯦ
ꯍꯌꯤꯡꯃꯨꯛ ꯆꯥꯎꯋꯦ
ꯑ ꯃꯁꯥꯁꯦ ꯅꯣꯏꯔꯦꯗꯅ
ꯑꯥ
ꯑꯗꯨꯒ ꯃꯆꯨꯅ ꯍꯪꯒꯄꯥꯟ ꯑꯣꯏꯔꯒ ꯑꯩꯈꯣꯏꯒꯤ ꯃꯁꯥꯁꯦ ꯃꯁꯥ ꯑꯍꯨꯝ ꯄꯥꯜꯜꯂꯤꯦ ꯃꯌꯥꯏꯗ ꯑꯃ ꯑꯗꯨꯒ ꯌꯦꯠꯇ ꯑꯃꯒ ꯑꯣꯏ ꯑꯣꯏꯗꯕ ꯑꯃꯒ ꯃꯁꯥꯁꯦ ꯑꯍꯨꯝ ꯄꯥꯜꯂꯤ ꯍꯧꯖꯤꯛꯀꯤꯀꯁꯦ ꯑꯣ ꯑꯗꯨꯗꯤꯁ
ꯀꯩꯅꯣꯗꯨꯒ
ꯀꯩꯅꯣꯗꯒ ꯗꯤꯁꯅꯤꯒꯤ ꯐꯤꯂꯝꯗꯒ ꯌꯥꯎꯗꯧꯕ ꯄꯥꯝꯅꯤꯅ ꯃꯥꯅꯦ ꯑꯗꯨꯃꯥꯏꯅ ꯌꯥꯎꯗꯣꯛ ꯑꯩꯅꯕꯨꯗꯤ ꯑꯩꯈꯣꯏ ꯁ꯭ꯋꯥꯏꯗ ꯈꯔ ꯄꯥꯏꯔꯛꯄ ꯍꯥꯏꯇꯥꯔꯦꯀꯣ
ꯎꯝ
ꯑꯩꯅ ꯑꯃ ꯐꯥꯔꯒ ꯑꯩꯈꯣꯏꯒꯤ ꯁꯥꯔꯤ ꯀꯩꯒꯤ ꯗꯤꯄꯥꯔꯠꯃꯦꯟꯗꯕꯨ ꯊꯥꯈꯕꯅꯦꯕꯀꯣ
ꯑ
ꯑꯗꯨ ꯄꯣꯠꯇꯣ ꯑꯅꯧꯕ ꯊꯣꯛꯂꯛꯄ ꯑꯣꯏꯕꯅꯤꯅ ꯃꯣꯏ ꯀꯨꯞꯅ ꯌꯦꯡꯁꯤꯜꯂꯤ ꯃꯃꯤꯡꯗꯨ ꯃꯃꯤꯡ ꯀꯔꯤ ꯀꯧꯕꯅꯣ ꯈꯣꯠꯄꯅꯣꯗ ꯊꯤꯒꯠꯅꯕ ꯍꯥꯏꯇꯥꯔꯦ ꯅꯧꯅ ꯊꯣꯛꯂꯛ ꯍꯟꯗꯛꯁꯦ ꯀꯩꯅꯣ ꯑꯩꯈꯣꯏꯒꯤ ꯑꯏꯪ ꯑꯁꯥꯥꯁ ꯍꯣꯠꯅꯔꯔꯕ ꯑꯣꯏꯔꯦ ꯀꯩꯅꯣ ꯎ ꯍꯥꯏꯅ ꯑꯩꯈꯣꯏ ꯀꯩꯒꯁꯦ ꯑꯉꯥꯡ ꯑꯔꯥꯡꯕ ꯑꯃ ꯑꯗꯩ ꯑꯩꯈꯣꯏ ꯇꯥꯏꯒꯔ ꯒꯥꯔꯗ ꯑꯉꯧꯕ ꯑꯃ ꯂꯩꯇ꯭ꯔꯣ
ꯑꯗꯨ
ꯑꯗꯨꯗ ꯅꯠꯇꯦ ꯍꯧꯖꯤꯛꯇꯤ ꯄꯤꯡꯒ ꯊꯣꯛꯑꯦ ꯍꯥꯏꯌꯦꯕ ꯍꯥꯏꯌꯦ ꯍꯥꯏꯌꯦ ꯍꯣꯏ ꯑꯩ ꯍꯥꯏꯐꯦꯠ ꯀꯩꯅꯣꯗ ꯐꯣꯟꯗ ꯀꯩꯗ ꯊꯦꯡꯅꯕ ꯌꯥꯎꯈ꯭ꯔꯦ ꯄꯤꯡ ꯃꯆꯨꯒꯤꯀꯣ
ꯑꯣꯝ ꯑꯗꯩ ꯍꯧꯖꯤꯛ ꯑꯣꯜꯂꯛꯄ ꯃꯇꯨꯡ ꯏ ꯃꯇꯨꯡꯏꯟꯅ ꯃꯍꯛ ꯁꯥꯡꯕ ꯁꯥ ꯖꯤꯔꯥꯕꯅꯝ ꯂꯩꯇ꯭ꯔꯣ
ꯑꯗꯨ ꯋꯥꯡꯕ ꯁꯨꯝ ꯍꯦꯟꯒꯠꯂꯛꯛꯇꯅ ꯑꯩꯈꯣꯏ ꯅꯥꯁꯤꯛꯃꯨꯛ ꯋꯥꯡꯕ ꯅꯥꯁꯤꯛ ꯃꯅꯥ ꯑꯣꯏ ꯆꯥꯏ ꯍꯥꯏꯌꯦꯕ ꯑꯣ ꯕꯤꯗꯤꯌꯣꯒꯨꯝꯕ ꯐꯣꯇꯣꯒꯨꯝꯕ ꯎꯕ ꯌꯥꯎꯈ꯭ꯔꯕ ꯀꯃꯥꯏꯅ ꯇꯧꯏꯤ ꯑꯗꯨꯒꯤ ꯄꯣꯠꯇꯨꯗꯤ ꯑꯗꯨ ꯀꯩꯅꯣꯗ ꯇꯧꯋꯦ ꯑꯩꯈꯣꯏ ꯍꯧꯖꯤꯛꯀꯥꯟꯒꯤ ꯐꯣꯟꯗ ꯍꯥꯞꯄ ꯑꯦꯞꯁ ꯌꯥꯝ ꯂꯩꯗꯅ
ꯃꯔꯗ ꯊꯣꯛꯂꯛꯄ ꯌꯥꯝ ꯎꯏ
ꯑꯣ ꯃꯇꯝ ꯑꯃꯗ ꯁꯥ ꯊꯣꯏ ꯁꯥꯇꯣꯏꯗ ꯇꯧꯅꯕꯗꯣ ꯑꯗꯨꯒꯨꯝꯕꯁꯨ ꯊꯣꯛꯂꯛꯄ ꯌꯥꯕꯒꯤ ꯆꯥꯟꯁ ꯂꯩ
ꯍꯣꯏꯁ